ꯑꯣꯂꯥꯏꯔꯤ ꯃꯥꯜ ꯍꯣꯔꯦꯟ ꯅꯃꯛ ꯅꯪꯅ ꯑꯃꯨꯨꯔꯛ ꯇꯧꯔꯛꯑꯣ ꯀꯣ
ꯍꯣꯏ ꯁꯤꯗ ꯂꯣꯏꯔꯒ ꯑꯃꯨꯛ ꯇꯧꯏꯦꯀꯣ ꯑꯩꯅꯀꯣ
ꯎꯝ ꯑꯗꯨꯃꯥꯏꯅ ꯇꯧꯔꯁꯦ ꯍꯧꯖꯤꯛꯇꯤ ꯎꯝ ꯀꯩꯅꯣꯒꯤ ꯑ ꯑꯩꯔꯤꯒꯤ ꯋꯥꯔꯤ ꯁꯥꯁꯤꯔꯥ ꯀꯔꯤ ꯋꯥꯔꯤ ꯁꯥꯁꯤꯔꯥ
ꯅꯣꯏꯗꯨꯗꯤ ꯍꯧꯖꯤꯛꯁꯦ ꯅꯣꯡ ꯆꯨꯔꯤꯕ꯭ꯔꯣ
ꯆꯨꯒꯦ ꯆꯨꯒꯦ ꯇꯧꯔꯦ ꯂꯣꯏꯗꯤꯌꯦ
ꯑꯩꯈꯣꯏꯁꯨ ꯈꯔ ꯈꯔꯗꯤ ꯆꯨꯔꯤꯌꯦ ꯑꯗꯨ ꯌꯥꯝ ꯀꯟꯅ ꯆꯨꯒꯗꯧꯕ ꯃꯥꯟꯗꯦꯕꯀꯣ ꯁꯛꯁꯦ
ꯎ ꯑꯩꯈꯣꯏꯗꯤ ꯌꯥꯝ ꯆꯨꯗꯧ ꯃꯥꯜꯂꯦ ꯌꯥꯝ ꯆꯨꯔꯤꯅꯤ ꯁꯥꯁꯨ ꯌꯥꯝ ꯁꯥꯏ ꯑꯩ ꯀꯥꯗꯣ ꯁꯥꯃꯟꯕꯒꯤꯅꯦ ꯑꯩ ꯃꯨꯟꯗꯧꯔꯦ
ꯑꯗꯨꯗ ꯁꯥꯕꯁꯨ ꯅꯨꯡꯉꯥꯏꯕꯅꯤꯀꯣ ꯍꯥꯏꯐꯦꯠ ꯃꯔꯛ ꯈꯔꯗꯗꯤꯀꯣ
ꯑꯍꯨꯝ ꯃꯔꯥꯡ ꯃꯔꯥꯡꯗꯤ ꯅꯨꯡꯉꯥꯏꯕꯅꯦ
ꯑꯗꯨ ꯅꯪꯗꯤ ꯂꯥꯏꯔꯤꯛ ꯄꯥꯕ ꯆꯠꯀꯟꯕ꯭ꯔꯥ
ꯆꯠꯀꯟꯕꯅꯦ ꯍꯧꯖꯤꯛꯇꯤ ꯆꯠꯇ꯭ꯔꯦ ꯑꯩꯅ ꯍꯥꯏꯕꯗꯣ ꯍꯧꯖꯤꯛꯀꯥꯟꯁꯦ ꯁꯥꯟꯅꯕ ꯌꯦꯡꯕꯗꯅꯦ ꯃꯇꯝ ꯌꯥꯝ ꯂꯣꯏꯈ꯭ꯔꯦꯕ ꯆꯠꯄ ꯉꯝꯗ꯭ꯔꯦ ꯂꯥꯏꯔꯤꯛꯁꯨ ꯄꯥꯗ꯭ꯔꯦ ꯁꯥꯟꯅꯕꯁꯨ ꯆꯠꯇ꯭ꯔꯦ ꯀꯔꯝꯇ ꯇꯧꯗ꯭ꯔꯦ ꯁꯥꯟꯅꯕ ꯌꯦꯡꯕ ꯈꯛꯇꯅꯦ ꯑꯩꯅ ꯇꯧꯔꯤꯁꯦ ꯆꯥꯛ ꯆꯥꯕ ꯁꯥꯟꯅꯕ ꯌꯦꯡꯕ ꯇꯨꯝꯕ ꯑꯗꯨ ꯈꯛꯇꯅꯦ
ꯑꯗꯣ ꯃꯔꯗꯛꯇꯗꯤ ꯑꯗꯨꯃꯥꯏꯅ ꯇꯧꯕꯁꯨ ꯅꯨꯡꯉꯥꯏꯌꯦꯗ ꯄꯨꯟꯁꯤꯗꯨꯕ ꯅꯨꯃꯤꯠꯀꯨ ꯇꯦꯡꯉꯦ ꯂꯥꯏꯔꯤꯛꯀꯨꯝꯕ ꯄꯥꯏꯔꯒ ꯑꯗꯨꯝ ꯑꯗꯨꯝ ꯇꯧꯈ꯭ꯔꯕꯗꯣ ꯑꯗꯨꯝ ꯇꯧꯔ ꯂꯩꯔꯗꯤꯀꯣ ꯄꯨꯟꯁꯤꯁꯦ ꯌꯥꯝꯅ ꯋꯥꯔꯛꯄꯅꯦ ꯅꯨꯡꯉꯥꯏꯇꯕꯅꯦ ꯍꯣꯏ ꯍꯣꯏ ꯑꯗꯨꯒꯤ ꯁꯨꯔꯨꯇꯨꯗꯤ ꯉꯁꯤ ꯑꯃ ꯇꯧꯒꯅꯤ ꯍꯌꯦꯡ ꯑꯃ ꯇꯧꯒꯅꯤ ꯍꯟꯆꯤꯛꯅ ꯑꯃ ꯇꯧꯔꯛꯀꯅꯤ ꯑꯗꯨꯃꯥꯏꯅ ꯇꯧꯕꯗꯨꯅ ꯅꯨꯡꯉꯥꯏꯌꯦꯕꯀꯣ
ꯎꯝ ꯅꯨꯡꯃꯥꯏꯅ ꯅꯨꯡꯉꯥꯏꯔ
ꯑꯗꯨ ꯅꯪꯗꯤ ꯀꯔꯤ ꯀꯔꯤ ꯌꯦꯡꯅꯤꯡꯕ꯭ꯔꯣ
ꯑꯩꯔꯣ ꯐꯨꯅꯕꯒꯤꯁꯨ ꯌꯥꯝ ꯌꯦꯡꯅꯤꯡꯉꯦ ꯅꯨꯡꯁꯤꯅꯕꯒꯤꯁꯨ ꯌꯦꯡꯉꯦ ꯑꯗꯨꯝ
ꯑꯩꯠꯇꯤ ꯀꯣ ꯑꯩꯠꯇꯤ ꯀꯣ ꯑꯩꯠꯇꯤ
ꯏꯃꯨꯡꯒꯨꯝꯕꯒꯤ ꯋꯥꯔꯤꯦ ꯑꯗꯨꯒ ꯅꯣꯛꯅꯤꯡꯕꯒꯤ ꯍꯥꯏꯗꯤ ꯅꯨꯡꯁꯤꯕꯒ ꯈꯠꯅꯕꯁꯤꯗꯤ ꯌꯥꯝꯅ ꯄꯥꯝꯗ꯭ꯔꯦꯕꯀꯣ ꯑꯩꯗꯤ ꯈꯔ ꯅꯣꯛꯅꯤꯡꯕꯁꯨ ꯌꯥꯎꯕ ꯇꯧꯕ ꯑꯗꯨ ꯏꯃꯨꯡ
ꯅꯣꯡꯅꯤꯡꯕꯗꯤ ꯌꯥꯝ ꯄꯥꯝꯃꯦ ꯍꯣꯏ ꯑꯣ ꯑꯗꯨꯒꯅꯦ ꯑꯩꯈꯣꯏ ꯑꯁꯤ ꯌꯥꯝꯅꯗꯤ ꯊꯥꯞꯇꯦ ꯑꯩꯈꯣꯏ ꯂꯩꯔꯛꯁꯤꯗꯅꯦ
ꯑꯝ
ꯍꯪ ꯍꯪꯆꯦꯛ ꯂꯤꯂꯥ ꯑꯃ ꯂꯩꯅꯤ ꯍꯥꯏꯌꯦ ꯆꯠꯁꯦ
ꯍꯣꯏ ꯆꯠꯁꯦ ꯑꯩ ꯂꯤꯂꯥ ꯌꯥꯝ ꯌꯦꯡꯅꯤꯡꯉꯦ ꯑꯩ ꯂꯥꯛꯀꯦꯀꯣ ꯑꯗꯨꯒ ꯆꯠꯁꯦ ꯑꯩꯁꯨꯏ ꯗ꯭ꯔꯤꯌꯦ ꯃꯣꯏꯗꯨ ꯂꯤꯂꯥ ꯌꯦꯡꯕꯗꯨ ꯅꯣꯡꯉꯥꯟꯕꯁꯨ ꯈꯪꯗꯦ ꯍꯥꯏꯕꯅꯤ ꯁ ꯑꯃꯥ ꯎꯌꯦꯕꯀꯣ ꯌꯦꯡꯕꯗꯨ ꯌꯥꯝ ꯅꯨꯡꯉꯥꯏ ꯈꯟꯕꯒꯤ ꯑꯌꯨꯛ ꯑꯣꯏꯔꯝꯃꯦ ꯍꯥꯏꯌꯦ ꯅꯨꯃꯤꯗꯥꯡꯗ ꯌꯦꯡꯕꯗꯣ
ꯑꯁ ꯃꯇꯝ ꯃꯇꯝ ꯇꯥꯕꯗꯣ ꯈꯪꯍꯧꯗꯕ
ꯃꯇꯝ ꯊꯥꯕꯗ ꯈꯪꯍꯧꯗꯕ ꯍꯣꯏ
ꯍꯁ ꯑꯃꯔꯛ ꯆꯠꯁꯦ
ꯆꯠꯁꯦ ꯆꯠꯁꯦ ꯌꯦꯡꯕ ꯆꯠꯁꯦ ꯀꯃꯥꯏꯅ ꯇꯕ꯭ꯔꯥ ꯅꯨꯡꯉꯥꯏꯕ꯭ꯔꯥ ꯑꯗꯨ ꯌꯦꯡꯊꯣꯛꯁꯦ
ꯎꯝ ꯌꯦꯡꯊꯣꯛꯁꯦ ꯑꯗꯨꯒ ꯅꯣꯏ ꯅꯣꯏꯔꯣꯝꯗꯗꯤ ꯀꯔꯤꯝꯇ ꯂꯩꯇ꯭ꯔꯣ
ꯑꯩꯈꯣꯏꯔꯣꯝꯗꯗꯤ ꯏꯁꯩꯁꯨ ꯂꯩꯕꯅꯤ ꯉꯔꯥꯡ ꯉꯔꯥꯡꯁꯨ ꯏꯁꯩ ꯂꯩꯕ
ꯑ ꯏꯁꯩ ꯁꯛꯄ ꯏꯁꯩ ꯁꯛꯄ ꯌꯦꯡꯕꯁꯨ ꯆꯠꯄꯁꯨ ꯌꯦꯡꯕꯁꯨ ꯆꯠꯅꯤꯡꯉꯦ
ꯑꯗꯨ ꯏꯁꯩꯒꯨꯝꯕ ꯆꯠꯄꯁꯦ ꯃꯤꯗ ꯄꯨꯂꯞ ꯆꯟꯃꯤꯟꯅꯗ꯭ꯔꯗꯤ ꯅꯨꯡꯉꯥꯏꯗꯕꯅꯦ
ꯑꯩꯈꯣꯏꯅꯤ ꯆꯜꯂꯒ ꯂꯣꯏꯔꯦ ꯀꯩꯅꯣ ꯅꯪꯒꯤ ꯅꯔꯨꯞ ꯅꯨꯄꯤ ꯑꯅꯤꯗꯨꯁꯨ ꯄꯨꯔꯒꯅꯦ ꯑꯩꯈꯣꯏ ꯃꯔꯤ ꯍꯩꯌꯦ
ꯌꯥꯝ ꯍꯩꯒꯗꯧꯕ ꯃꯥꯜꯂꯦ ꯑꯁ ꯌꯥꯔꯦꯗ ꯇꯥꯔꯥꯔꯦꯏ ꯏꯁꯩ ꯁꯤꯗꯤ
ꯅꯪꯗꯤ ꯅꯪꯗꯤ ꯀꯩꯅꯣ ꯌꯥꯝ ꯍꯩꯗꯥꯏꯅꯦ ꯖꯒꯣꯏ ꯁꯥꯕ ꯌꯥꯝ ꯍꯩꯗꯥꯏꯅꯦ
ꯑꯉꯥꯡ ꯑꯣꯏꯔꯤꯕ ꯀꯥꯟꯗꯗꯤ ꯁꯥꯕ ꯌꯥꯝ ꯍꯩꯕꯅꯦ ꯑꯗꯣ ꯍꯧꯖꯤꯛꯀꯥꯟꯗꯤ ꯍꯩꯇ꯭ꯔꯦ
ꯇꯧꯗ꯭ꯔꯦ ꯍꯧꯖꯤꯛꯇꯤ ꯇꯧꯔꯗꯤ ꯃꯤ ꯋꯥꯟꯊꯔꯅꯤꯀꯣ
ꯍꯧꯖꯤꯛ ꯍꯧꯖꯤꯛ ꯇꯧꯔꯗꯤ ꯃꯤ ꯅꯣꯛꯄꯗ ꯑꯃ ꯋꯥꯟꯊꯕꯗ ꯑꯃ ꯑꯩ ꯇꯥꯔꯤ ꯄꯨꯕ ꯉꯝꯃꯥꯔꯣꯣꯏ
ꯇꯧꯕꯅꯦ ꯇꯧꯕꯅꯦ ꯍꯟꯅꯨꯔꯛꯒꯗꯤ ꯑꯉꯥꯡꯗ ꯑꯉꯥꯡ ꯑꯣꯏꯔꯤꯉꯩꯗ ꯌꯥꯝ ꯇꯧꯔꯝꯕꯁꯦ ꯑꯍꯟ ꯑꯣꯏꯔꯒꯗꯤ ꯇꯧꯅꯤꯡꯗꯕꯅꯦ
ꯇꯥꯎꯅꯤꯡꯗꯕꯅꯤ ꯑꯉꯥꯡ ꯍꯣꯏ ꯑꯉꯥꯡ ꯑꯣꯏꯔꯤꯀꯥꯟꯗ ꯂꯣꯏꯅꯃꯛ ꯈꯪꯈ꯭ꯔꯕꯒꯤꯀꯣ ꯑꯍꯜ ꯑꯣꯏꯔꯛꯕ ꯀꯥꯟꯗꯗꯤ ꯑꯁ ꯁꯨꯃꯥꯏꯅ ꯇꯧꯕꯅꯤ ꯁꯤ ꯇꯧꯔꯗꯤ ꯁꯨꯃꯥꯏꯅ ꯇꯧꯕꯅꯤ ꯍꯥꯏꯕꯗꯣ ꯑꯗꯨꯝ ꯈꯪꯉꯦꯅ ꯀꯣ ꯑꯗꯣ ꯑꯩꯗꯤ ꯑꯉꯥꯡ ꯑꯣꯏꯔꯤꯀꯥꯟꯗ ꯍꯦꯟꯅ ꯅꯨꯡꯉꯥꯏꯌꯦꯗ ꯌꯨꯝꯗ ꯑꯗꯨꯝ ꯂꯩꯔꯒ ꯂꯩꯕꯗꯣ ꯌꯥꯝ ꯅꯨꯡꯉꯥꯏꯌꯦ
ꯑꯗꯨꯅꯦ ꯑꯋꯥꯕꯁꯨ ꯈꯪꯗꯕ ꯑꯋꯥꯕꯁꯨ ꯈꯪꯗ ꯍꯌꯦꯡ ꯀꯔꯤ ꯇꯧꯅꯤ ꯍꯥꯏꯕꯁꯨ ꯋꯥꯈꯜ ꯀꯤꯉꯥꯏꯗꯒꯤ ꯃꯇꯝꯗꯣ
ꯍꯣꯏ ꯑꯉꯥꯡ ꯑꯉꯥꯡ ꯑꯃ ꯑꯣꯏꯔꯤꯀꯥꯟꯗꯁꯨ ꯋꯥꯈꯜ ꯋꯥꯕ ꯈꯣꯠꯄꯗꯤ ꯂꯩꯌꯦꯀꯣ ꯑꯗꯨ ꯑꯣꯏꯔꯁꯨ ꯍꯦꯟꯖꯤꯟꯅ ꯑꯃꯨꯛꯁꯨ ꯋꯥꯗ꯭ꯔꯦꯅꯀꯣ
ꯎꯝ ꯍꯧꯖꯤꯛꯇꯤ ꯑꯗꯨꯝ ꯅꯨꯡꯇꯤꯒꯤ ꯍꯌꯦꯡ ꯀꯔꯤ ꯇꯧꯔꯤꯅꯤ ꯃꯔꯤ ꯃꯇꯨꯡꯗ ꯀꯔꯤ ꯇꯧꯔꯅꯤ ꯑꯩ ꯁꯤ ꯀꯩ ꯇꯧꯔꯤꯅꯤ ꯀꯃꯥꯏꯅ ꯁꯦꯟ ꯇꯥꯟꯗꯣꯏꯅꯣ ꯋꯥꯈꯟꯗ ꯌꯥꯗ꯭ꯔꯦ ꯃꯊꯥꯁꯦ
ꯃꯥꯊꯥꯁꯤꯅ ꯁꯥꯕꯁꯤꯅ ꯃꯔꯣꯜ ꯑꯃ ꯌꯥꯗ꯭ꯔꯦ
ꯎꯝ
ꯑꯗꯨꯅꯦ ꯌꯥꯝ ꯇꯜꯂꯦ
ꯑꯗꯨꯃ ꯂꯩꯔꯦ ꯅꯪꯗꯤ ꯅꯃꯥꯅꯄꯥ ꯅꯃꯥꯅꯄꯥ ꯈꯣꯏꯒ ꯀꯣꯏꯕ ꯆꯠꯇ꯭ꯔꯣ
ꯍꯣꯏ ꯆꯠꯀꯟ ꯂꯦ
ꯇꯤꯒꯨꯝꯕ ꯐꯪꯕ ꯀꯥꯟꯗ ꯑꯗꯨꯝ ꯆꯠꯄꯅꯦ ꯑꯗꯨꯒꯤ ꯌꯨꯝ ꯌꯥꯝꯅ ꯅꯤꯡꯁꯤꯡꯕꯅꯤ ꯌꯨꯝ ꯆꯠꯇꯕ ꯊꯥ ꯇꯔꯨꯛ ꯇꯔꯦꯠ ꯁꯨꯔꯦ ꯑꯩꯗꯤ
ꯍꯣꯏ
ꯏꯔꯥꯡꯁꯤꯅꯀꯣ
ꯑꯩꯗꯤ ꯑꯗꯨꯝ ꯆꯠꯀꯜꯂꯦ ꯅꯪ ꯏꯆꯤꯟ ꯏꯅꯥꯎ ꯀꯌꯥ ꯁꯨꯒꯦ
ꯑꯩꯗꯤ ꯑꯅꯤꯅꯦ ꯅꯣꯏꯗꯤ ꯀꯌꯥꯔꯥ
ꯑꯩꯈꯣꯏꯗꯤ ꯑꯍꯨꯝ ꯅꯨꯄꯥ ꯀꯌꯥ ꯅꯨꯄꯤ ꯀꯌꯥ
ꯑꯩꯈꯣꯏꯗꯤ ꯅꯨꯄꯤ ꯑꯃ ꯅꯨꯄꯥ ꯑꯃ
ꯑꯩꯈꯣꯏꯒꯤ ꯅꯨꯄꯤ ꯉꯥꯛꯇ ꯎꯝ ꯅꯨꯄꯤ ꯉꯥꯛꯇ ꯑꯩꯈꯣꯏꯅ
ꯅꯣꯏꯒꯤꯁꯦ ꯌꯥꯝ ꯅꯨꯡꯉꯥꯏꯕ ꯋꯥꯔꯤ
ꯃꯩꯔꯥ ꯄꯥꯏꯕꯤ ꯉꯥꯛꯇꯅꯦ
ꯃꯩꯔꯥ ꯄꯥꯏꯕꯤ ꯉꯥꯛꯇꯅꯦ ꯑꯗꯨ ꯌꯥꯝꯅ ꯅꯨꯡꯉꯥꯏꯔꯝꯅꯤ ꯅꯨꯄꯤ ꯑꯩꯗꯤ ꯅꯨꯄꯤ ꯏꯊꯟꯇ ꯑꯣꯏꯕꯒꯤ ꯌꯥꯝꯅ ꯄꯨꯟꯁꯤꯁꯦ ꯌꯥꯝꯅ
ꯇꯧꯕꯅꯦ ꯍꯣꯏ ꯅꯨꯄꯤ ꯈꯛꯇ ꯂꯩ ꯅꯨꯄꯤ ꯑꯃꯈꯛꯇ ꯑꯣꯏꯕꯁꯦ
ꯍꯣꯏ ꯂꯣꯏꯅꯃꯛꯀꯤ ꯅꯨꯡꯉꯥꯏꯌꯦꯀꯣ ꯍꯥꯏꯗꯤ ꯁꯦꯠꯄ ꯈꯣꯠꯄ ꯑꯃ ꯑꯃ ꯇꯧꯔꯁꯨ ꯑꯇꯣꯞꯄꯗ ꯌꯦꯟꯅꯤꯡꯉꯥꯏ ꯂꯩꯗꯅ ꯑꯩꯒꯤ ꯑꯩꯒꯤ ꯏꯊꯟꯗꯅꯤꯅ ꯁꯦꯠꯄ ꯍꯥꯏꯔꯁꯨ ꯂꯤꯠꯄ ꯍꯥꯏꯔꯁꯨ ꯂꯣꯏꯅꯃꯛꯁꯦ ꯑꯩꯒꯤ ꯈꯛꯇꯅꯤꯅ ꯑꯗꯨ ꯋꯥꯔꯤꯒꯨꯝꯕ ꯁꯥꯟꯅꯅꯤꯡꯉꯥꯏꯒꯤ ꯂꯩꯇꯦꯕ
ꯑꯍꯣꯏ ꯇꯧꯕꯅꯦ ꯇꯧꯕꯅꯦ ꯑꯗꯣ ꯑꯩ ꯍꯥꯏꯒꯦ ꯑꯩꯗꯤ ꯅꯨꯄꯤ ꯉꯥꯛꯇꯅꯤꯅꯅꯦ ꯅꯨꯄꯤꯒꯤ ꯑꯋꯥꯕ ꯁꯨ ꯑꯃꯨꯛꯀ ꯂꯩꯕꯅꯦꯕ ꯅꯨꯄꯤꯒꯤ ꯍꯣꯏ ꯍꯣꯏ ꯅꯨꯡꯉꯥꯏꯗꯤ ꯅꯨꯡꯉꯥꯏꯌꯦ ꯈꯠꯂꯁꯨ ꯌꯥꯝ ꯈꯠꯅꯩꯌꯦ
ꯍꯣꯏ ꯑꯩ ꯌꯨꯝ ꯄꯥꯟꯕ ꯀꯥꯟꯗꯗꯤ ꯏꯁꯣꯔꯅ ꯆꯥꯟꯕꯤꯗꯨꯅ ꯌꯨꯝ ꯄꯥꯟꯂꯗꯤ ꯑꯩꯗꯤ ꯑꯉꯥꯡ ꯃꯉꯥ ꯄꯥꯝꯃꯦ ꯅꯨꯄꯤ ꯑꯍꯨꯝ ꯅꯨꯄꯥ ꯑꯅꯤ
ꯇꯧꯔꯅꯤ ꯇꯧꯔꯅꯤ ꯑꯣꯏꯕꯁꯨ ꯑꯣꯏꯁꯅꯨ
ꯍꯣꯏ ꯅꯨꯄꯥ ꯑꯅꯤ ꯅꯨꯄꯤ ꯑꯍꯨꯝꯒꯣ ꯍꯥꯏꯗꯤ ꯅꯨꯄꯥ ꯑꯃꯈꯛ ꯑꯣꯏꯔ ꯁꯨ ꯃꯥꯁꯨ ꯌꯥꯝꯅ ꯋꯥꯈꯟꯗꯨ ꯌꯥꯝ ꯋꯥꯔꯅꯤꯕꯀꯣ
ꯑ ꯑꯗꯣ ꯑꯗꯣ ꯅꯪ ꯆꯥꯃꯉꯥ ꯁꯨꯒꯦꯅ ꯈꯜꯂꯗꯤ ꯉꯟꯇꯥ ꯍꯣꯡꯗꯕ ꯌꯥꯗꯦ
ꯍꯣꯏ ꯍꯣꯡꯗꯕ ꯌꯥꯗꯦ ꯍꯣꯡꯗꯣꯏꯅꯤ ꯑꯩ ꯉꯟꯇ ꯍꯣꯡꯗꯣꯏꯅꯤ ꯑꯩ ꯂꯥꯏꯔꯤꯛ ꯍꯦꯛ ꯇꯝꯕ ꯂꯣꯏꯔꯒ ꯍꯣꯡꯂꯅꯤ
ꯑꯥꯎ ꯅꯨꯄꯥ ꯂꯩꯔꯕꯣ
ꯂꯩꯇ꯭ꯔꯦꯗ ꯑꯗꯨꯝ ꯀꯣꯟꯅ ꯂꯥꯛꯀꯅꯤ ꯏꯅꯨꯄꯥꯗꯤ ꯑꯩ ꯑꯩꯒꯤ ꯏꯃꯨꯡꯗ ꯊꯤꯕꯤꯌꯣ ꯍꯥꯏꯔꯅꯤ
ꯊꯤꯕꯤꯌꯣ ꯍꯥꯏꯌꯦ
ꯑꯩꯅ ꯊꯤꯕꯁꯦ ꯑꯣꯏꯔꯣꯏꯗꯕ ꯃꯥꯟ ꯑꯩ ꯃꯤꯁꯤꯡꯁꯦ ꯈꯔ ꯋꯥꯔꯤ ꯁꯥꯔꯗꯤ ꯌꯥꯝ ꯇꯟꯂꯛ ꯑꯦꯕ
ꯑꯣ
ꯈꯪꯗꯦ ꯑ꯭ꯁ ꯑꯩꯒꯤ ꯏꯗ ꯌꯥꯎꯈ꯭ꯔꯕꯅꯦ ꯑꯩ ꯑꯉꯥꯡ ꯑꯣꯏꯔꯤꯀꯥꯟꯗꯒꯤꯅꯦ ꯁꯤꯗꯤ ꯅꯪꯗꯤ ꯑꯗꯨꯃꯥꯏꯅ ꯐꯥꯎꯗ꯭ꯔꯣ
ꯐꯥꯎꯗꯦ ꯑꯩꯗꯤ ꯀꯔꯤꯝ ꯇꯧꯗꯦ
ꯑꯩꯗꯤ ꯅꯨꯄꯥꯗꯨ ꯌꯥꯝꯅ ꯅꯨꯄꯥꯗꯨ ꯌꯥꯝꯅ ꯐꯔꯁꯨꯀꯣ
ꯑꯝ
ꯆꯍꯤ ꯑꯩꯗꯤ ꯊꯥ ꯑꯅꯤ ꯑꯍꯨꯝ ꯁꯨꯔꯗꯤ ꯑꯗꯨꯝ ꯄꯦꯟꯂꯛꯄꯅꯦ
ꯑ ꯑꯗꯨꯁꯨ ꯃꯤ ꯂꯩꯕꯅꯦ ꯍꯣꯏ
ꯌꯥꯝ ꯇꯜꯂꯦ ꯑꯩ ꯑꯩ ꯑꯩ ꯏꯁꯥꯅ ꯏꯁꯥꯗ ꯌꯥꯝ ꯇꯜꯂꯦ ꯍꯥꯏꯕꯗꯨꯅꯤ
ꯑꯗꯨꯝ ꯀꯩꯝꯇ ꯀꯥꯏꯗꯦꯗ ꯑꯗꯨꯝ
ꯍꯣꯏꯗꯥ ꯀꯩꯁꯨ ꯀꯥꯏꯔꯣꯏꯗ ꯑꯗꯨꯝ ꯃꯇꯝ ꯂꯥꯛ
ꯃꯇꯝ ꯃꯇꯝ ꯂꯥꯛꯔꯥꯗꯤ ꯑꯗꯨꯝ ꯌꯥꯔꯛꯀꯅꯤ ꯑꯗꯨ ꯑꯣꯏꯔꯗꯤ ꯅꯪꯁꯦ ꯎꯝ ꯆꯍꯤ ꯍꯧꯖꯤꯛ ꯆꯍꯤ ꯀꯌꯥꯅꯣ
ꯑꯩꯁꯦ
ꯎꯝ
ꯑꯩꯁꯦ ꯆꯍꯤ ꯀꯨꯟꯅꯦ ꯍꯥꯏꯕ ꯍꯩꯇ꯭ꯔꯦ ꯀꯨꯟꯅꯦ
ꯑꯣ ꯀꯨꯟ ꯑꯣꯢꯇꯔꯗꯤ ꯑꯣ ꯑꯣ ꯑꯣ ꯚꯞ ꯇꯥꯏ ꯚꯞ ꯇꯥꯏ
ꯑꯁꯨꯝ ꯆꯍꯤ ꯃꯔꯤ ꯃꯉꯥ ꯂꯩꯔꯒ ꯑꯗꯨꯝ ꯄꯥꯜꯂꯝꯃꯤꯗ ꯑꯩꯗꯤ
ꯑꯁ ꯑ ꯍꯦꯛ ꯄꯥꯜꯂꯒ ꯍꯦꯛ ꯄꯥꯟꯕꯗ ꯑꯗꯨꯝ ꯅꯆꯥ ꯄꯣꯛꯈ꯭ꯔꯗꯣꯏꯔꯣ
ꯍꯣꯏ ꯑꯩꯗꯤꯀꯣ ꯆꯍꯤꯁꯨ ꯂꯦꯞꯅꯤꯡꯗꯦ ꯄꯣꯛꯀ ꯇꯧꯕꯗꯨ ꯁꯠ ꯁꯠ ꯁꯠ ꯁꯠ ꯄꯣꯛꯔꯒ ꯍꯣꯏ ꯇꯨꯃꯤꯟꯅ
ꯑꯗꯨꯒ ꯅꯨꯡꯉꯥꯏꯊꯣꯛꯄꯀꯣ
ꯍꯣꯏ ꯑꯁ ꯏꯆꯥꯥ ꯍꯣꯏꯗꯤ ꯍꯣꯏꯗ ꯑꯗꯨꯝ ꯄꯥꯏꯔꯗꯤ ꯇꯥꯎꯕ ꯂꯣꯏꯅꯃꯛ ꯌꯥꯈ꯭ꯔꯕꯅꯤ ꯁꯪꯁꯥꯔꯁꯦ
ꯑꯥ ꯍꯣꯏ ꯄꯩꯁꯥꯕꯨ ꯂꯩꯔꯗꯤ ꯂꯣꯏꯔꯝꯅꯦ
ꯄꯩꯁꯥ ꯄꯥꯏꯗꯕ ꯌꯥꯗꯦ ꯍꯥꯏꯕꯁꯤꯅꯤ
ꯎꯝ ꯄꯩꯁꯥ ꯌꯥꯝ ꯂꯩꯕ ꯅꯨꯄꯥꯗ ꯄꯥꯟꯕ ꯑꯣꯏꯌꯣ
ꯊꯤꯔꯁꯨ ꯀꯥꯏꯗꯦꯗ ꯄꯩꯁꯥꯕꯨ ꯄꯥꯏꯔꯗꯤ ꯂꯣꯏꯃꯛ ꯃꯁꯛ ꯊꯤꯔ ꯐꯖꯔꯛꯄꯅꯦ ꯆꯨꯝꯗ꯭ꯔꯥ ꯑꯩꯅ
ꯆꯨꯝꯃꯦ ꯆꯨꯝꯃꯦ ꯌꯥꯝ ꯆꯨꯝꯃꯦ
ꯑꯍꯟ ꯑꯣꯏꯒꯦꯔꯥ ꯍꯥꯅꯨꯄꯥ ꯑꯣꯏꯒꯦꯔꯥ ꯑꯩꯉꯟꯗ ꯆꯍꯤꯦ ꯍ ꯀꯨꯟꯒꯨꯕꯍꯟꯒꯦꯔ ꯈ ꯍꯥꯏꯗꯦ ꯇ ꯐꯩꯁꯕꯨ ꯍꯥꯏꯥꯏꯔꯗꯤ
ꯑꯗꯨꯅꯦ ꯍꯧꯖꯤꯛꯀꯥꯟꯗꯤ ꯑꯗꯨꯃꯥꯏꯅ ꯇꯧ ꯇꯧꯔꯕꯅꯦ ꯃꯤꯈꯣꯏꯁꯦ
ꯑꯗꯨ ꯅꯪꯒꯤ ꯏꯔꯨꯞꯁꯤꯡꯗꯤ ꯀꯗꯥꯏꯗ ꯂꯩꯒꯦ ꯅꯣꯏ ꯂꯣꯏꯅꯃꯛ ꯂꯩꯃꯤꯟꯅꯕ꯭ꯔꯣ ꯅꯠꯇ꯭ꯔꯗꯤ ꯂꯥꯞꯅ ꯂꯥꯞꯅ ꯂꯩꯃꯤꯟꯅꯕ꯭ꯔꯣ
ꯑꯩꯈꯣꯏꯁꯦ ꯏꯔꯨꯞꯈꯣꯏꯁꯦ ꯑꯩꯒꯤ ꯏꯔꯨꯞ ꯈ꯭ꯋꯥꯏꯗꯒꯤ ꯅꯛꯅꯕ ꯏꯔꯨꯞꯁꯦ ꯃꯤ ꯑꯅꯤꯅꯦꯕꯀꯣ ꯅꯨꯄꯤ ꯑꯉꯥꯡꯗꯒꯤ ꯍꯧꯅ ꯑꯩꯈꯣꯏ ꯂꯥꯏꯔꯤꯛ ꯇꯝꯔꯛꯄꯅꯦ ꯍꯣꯏ ꯇꯤꯟꯅꯔꯛꯄꯅꯦꯕ ꯑꯗꯣ ꯌꯥꯝ ꯊꯥꯞꯅ ꯂꯩꯅꯩ ꯑꯇꯣꯞ ꯑꯇꯣꯞꯄꯗ ꯂꯩꯅꯩ ꯃꯣꯏꯁꯨ ꯂꯥꯏꯔꯤꯛ ꯇꯝꯔꯒ ꯑꯗꯨꯝ ꯂꯩꯔꯤꯅꯦ ꯑꯗꯣ ꯍꯟꯗꯛꯁꯦ ꯏꯪꯊꯝꯊꯥ ꯂꯥꯡꯗꯤꯅꯦ ꯍꯣꯏ ꯆꯠꯇꯣꯏꯅꯦ
ꯅꯩꯔꯦꯅꯤ
ꯅꯩꯕꯅꯦ ꯑꯗꯨꯃꯥꯏꯅ ꯅꯩꯗꯣꯏꯅꯦ ꯄꯨꯟꯁꯤꯗꯤ ꯑꯗꯨꯃꯥꯏꯅ ꯅꯥꯏꯗ꯭ꯔꯗꯤ ꯎꯄꯥꯏ ꯂꯩꯇ꯭ꯔꯦ
ꯑꯗꯨꯅꯦ ꯄꯩꯁꯥꯗꯤ ꯂꯥꯏꯔꯒ ꯑꯗꯨꯝ ꯆꯠꯈ꯭ꯔꯅꯤ ꯅꯨꯡꯉꯥꯏꯕꯁꯤꯗꯤ ꯑꯗꯨꯝ ꯂꯩꯍꯧꯅꯤ
ꯑꯗꯨꯅꯦ ꯃꯇꯝꯗꯤ ꯑꯃꯨꯛꯀ ꯍꯜꯂꯛꯑꯔꯣꯏ
ꯑꯗꯨꯅꯦ
ꯑꯗꯨꯒꯤꯅꯦ ꯑꯗꯨ ꯑꯗꯨ ꯅꯤꯡꯊꯝ ꯊꯥꯗ ꯆꯠꯀꯦꯅ ꯈꯟꯕꯒꯤ ꯍꯧꯖꯤꯛꯁꯦ ꯁꯦꯜ ꯇꯥꯂꯤꯁꯦ ꯏꯕꯦꯝꯃ
ꯑꯣ ꯑꯩ ꯐꯥꯞ ꯇꯥꯔꯦ ꯑꯩ ꯐꯥꯞ ꯇꯔꯦ ꯑꯩꯁꯨꯅꯦ ꯑꯩꯁꯨ ꯆꯠꯅꯤꯡꯉꯦ ꯑꯗꯨ ꯆꯠꯄꯁꯨ ꯆꯠꯀꯅꯤꯗ ꯑꯩꯗꯤꯀꯣ ꯑꯩꯒꯤ ꯍꯤꯊꯥꯛꯀꯨꯝꯕꯥ ꯂꯩꯇꯔꯤꯉꯥꯏꯅꯦ ꯑꯩꯅ ꯁꯨꯃꯥꯏꯅ ꯇꯧꯔꯤꯁꯦ꯫
ꯌꯥꯏ ꯌꯥꯏ ꯚꯥꯞ ꯇꯥꯏ
ꯄꯨꯟꯁꯤꯁꯦ
ꯑꯁ ꯍꯧꯖꯤꯛꯅꯦ ꯏꯅꯥꯛꯇꯅꯦ ꯏꯔꯨꯞ ꯅꯨꯄꯤ ꯑꯃ ꯑꯆꯥꯄꯣꯠ ꯁꯦꯝꯕꯒꯤ ꯌꯦꯡꯉꯤꯕꯀꯣ
ꯎꯝ
ꯑꯩ ꯑꯗꯨꯝ ꯍꯤꯔꯒ ꯇꯤꯟ ꯌꯣꯠꯂꯦ ꯑꯩꯁꯦ
ꯑꯗꯨꯅꯦ ꯍꯩ ꯔꯥ ꯌꯥꯝ ꯆꯥꯅꯤꯡꯉꯦ ꯑꯩꯁꯨ ꯑꯗꯨ ꯑꯩꯗꯤ ꯍꯩꯅꯧꯒꯨꯝꯕꯁꯦ ꯆꯥꯕ ꯌꯥꯗꯦꯕ
ꯑꯁ ꯉꯁꯥꯏ ꯆꯥꯛ ꯆꯥꯕꯗ ꯍꯩꯅꯥꯎ ꯑꯃ ꯆꯥꯔꯝꯕꯅꯦ ꯌꯥꯝ ꯁꯤꯜꯂꯦ ꯁꯥꯛꯇꯗꯤ ꯌꯥꯝ ꯃꯨꯟꯅꯅꯝꯕ ꯁꯛꯇꯤ ꯌꯥꯝ ꯐꯖꯕ ꯆꯥꯛ ꯎꯝ ꯆꯥꯕꯗꯗꯤ ꯁꯤꯜꯂꯒ ꯂꯩꯔꯝꯃꯦ
ꯑꯁ ꯇꯥꯜꯂꯦꯀꯣ ꯑꯗꯨꯁꯨꯀꯣ
ꯎꯝ
ꯅꯩꯗꯔꯥ
ꯑꯊꯨꯝꯕ ꯑꯃꯒ ꯆꯥꯅꯤꯡꯉꯦ
ꯑꯩ ꯑꯩꯗꯤ ꯑꯆꯨꯝꯕ ꯆꯥꯅꯤꯡꯗꯦ ꯑꯩꯗꯤ ꯑꯁꯤꯟꯕ ꯆꯥꯅꯤꯡꯌꯦ ꯑꯣꯣꯔꯣꯛ ꯁꯥꯕꯁꯨ ꯆꯥꯅꯤꯡꯉꯦ ꯑꯩꯗꯤ ꯑꯗꯨ ꯁꯤꯡꯖꯨꯒꯨꯝꯕꯗꯨ ꯆꯥꯅꯤꯡꯗꯦ ꯍꯧꯖꯤꯛꯇꯤ ꯁꯤꯟꯕꯒꯀꯣ ꯑꯩꯗꯤ ꯊꯨꯝꯕꯁꯦ ꯑꯩꯗꯤ ꯄꯄ ꯍꯩꯅꯗꯦꯕ ꯑꯗꯨꯒꯤ ꯊꯨꯝꯈ꯭ꯔꯥꯏ ꯌꯥꯛꯈ꯭ꯔꯒ ꯀꯣ ꯃꯣꯔꯣꯛ ꯌꯥꯝꯅ ꯁꯥꯕ ꯆꯄꯣꯠ ꯑꯃ ꯆꯥꯅꯤꯡꯉꯤ
ꯑꯩꯗꯤ ꯑꯊꯨꯝꯕ ꯆꯥꯅꯤꯡꯉꯦ ꯑꯊꯨꯝꯕ ꯍꯥꯏꯕꯕꯨ ꯆꯤꯅꯤꯒꯨꯝꯕ ꯆꯥꯒꯦ ꯍꯥꯏꯕ ꯅꯠꯇꯦ
ꯑ ꯑꯦ ꯍꯪꯀ
ꯎꯝ ꯅꯪꯅ ꯑꯗꯨꯝ ꯈꯪꯔꯝꯅꯤ ꯑꯗꯨꯒꯨꯝꯕ ꯊꯅꯤꯡꯉꯦ
ꯑꯗꯨꯅꯦ ꯑꯁ ꯆꯠꯂꯦ ꯌꯥꯝ
ꯀꯣꯏꯕ ꯆꯠꯁꯦ ꯆꯤꯡꯗ ꯀꯥꯁꯦ ꯍꯥꯏꯔꯝꯕ
ꯑꯗꯨꯅꯦ ꯑꯩꯗꯨ ꯄꯕꯣꯔꯤꯈꯥ ꯂꯩꯌꯦ ꯍꯥꯏꯕꯗꯣ ꯀꯥꯎꯈ꯭ꯔꯥꯕꯅꯦ ꯑꯗꯨꯅꯦ ꯑꯩꯗꯣ ꯉꯔꯥꯡꯗꯨ ꯅꯪꯅ ꯍꯥꯏꯔꯛꯄꯗꯣ ꯑꯩꯗꯣ ꯀꯥꯎꯈ꯭ꯔꯕꯅꯦ ꯍꯥꯏꯐꯦꯠ ꯅꯤꯡꯁꯤꯡꯕꯗꯤ ꯅꯤꯡꯁꯤꯡꯉꯦ ꯑꯗꯣ ꯍꯥꯏꯗꯣꯛꯀꯦ ꯍꯥꯏꯕꯗꯨꯗ ꯍꯩꯇꯣꯛꯄꯗꯨ ꯅꯪꯗꯕꯤꯗ ꯑꯗꯨꯝ ꯊꯝꯈ꯭ꯔꯕꯗꯨꯣ
ꯑꯗꯣ ꯀꯥꯏꯗꯦꯗ ꯑꯩꯁꯨ ꯉꯁꯥꯏ ꯑꯌꯨꯛꯇꯣ ꯅꯪꯅ ꯀꯧꯔꯈ꯭ꯔꯃꯁꯨ ꯑꯩ ꯇꯥꯔꯝꯃꯔꯣꯏ ꯍꯥꯏ ꯗꯤ ꯑꯩꯗꯣ ꯁꯥꯟꯅꯕ ꯌꯦꯡꯉꯝꯃꯒꯤ ꯑꯌꯨꯛ ꯍꯧꯒꯠꯄ ꯉꯝꯗꯦ ꯎꯝ ꯄꯨꯡ ꯇꯔꯥ ꯃꯇꯨꯡꯗ ꯍꯧꯒꯠꯂꯤꯅꯦ
ꯇꯜꯂꯦ ꯌꯥꯝꯅ ꯇꯜꯂꯦ ꯑꯗꯣ ꯄꯣꯔꯤꯈꯥ ꯂꯣꯏꯔꯒ ꯁꯣꯏꯗꯅ ꯆꯠꯁꯦ
ꯎꯝ
ꯠꯇꯕ ꯌꯥꯗꯦ
ꯍꯧꯖꯤꯛꯀꯤ ꯃꯇꯝꯗꯤꯅꯦ ꯑꯩꯈꯣꯏꯒꯤ ꯑꯩꯈꯣꯏꯒꯤ ꯆꯍꯤꯁꯤꯗꯤꯅꯦ ꯋꯥꯈꯜ ꯋꯥꯈꯜ ꯇꯧꯕꯒꯅꯦ ꯇꯧꯊꯣꯛꯄꯁꯦ ꯌꯥꯝ ꯈꯦꯅꯗ꯭ꯔꯥ
ꯈꯦꯠꯅꯕꯅꯤ ꯈꯦꯠꯅꯕꯅꯤ ꯌꯥꯝ ꯈꯦꯠꯅꯕꯅꯤ
ꯇꯧꯒꯦ ꯍꯥꯏꯕꯁꯦ ꯇꯧꯕ ꯉꯝꯗꯕ